ꯇꯥꯕ꯭ꯔꯣ
ꯇꯑꯌꯦ ꯇꯥꯏꯌꯦꯀꯣ
ꯍꯣꯏ ꯇꯥꯏꯌꯦ ꯐꯖꯅ ꯊꯥꯏꯌꯦ
ꯑ ꯀꯔꯤ ꯇꯧꯋꯦ ꯅꯪ ꯍꯥꯥ ꯑ ꯑꯣ ꯎꯉꯥꯏꯔꯦ ꯃꯉꯥꯏ ꯅꯗꯤ ꯑꯗꯨ ꯑꯗꯨꯝ ꯑꯗ ꯍꯧꯣꯏꯖꯤꯛꯅ ꯑꯗꯨꯗꯤ ꯍꯥꯏꯂ ꯄꯀ ꯀꯣ ꯑ ꯏꯔ ꯇꯔꯒꯖꯤ ꯍꯣꯏ ꯥꯛ ꯇꯧꯔꯒ ꯑꯗꯨꯒ ꯑꯃꯨꯛꯀ ꯂꯥꯛꯑꯦ
ꯐꯥꯏꯗ
ꯍ ꯆꯠ ꯆꯔꯕ꯭ꯔꯣ
ꯆꯥꯗꯕꯤ
ꯀꯔꯤꯒꯤ ꯍꯦꯟꯖꯟ ꯊꯨꯝꯒꯤꯅꯤ ꯅꯈꯣꯏ
ꯅꯈꯣꯏꯗꯤ ꯊꯣꯡꯈ꯭ꯔꯦ ꯐ꯭ꯂꯣꯞ ꯀꯣ
ꯍꯣꯏ
ꯎꯝ ꯐ꯭ꯔ ꯏꯃ ꯀ ꯑꯩꯅ ꯁꯨꯠ ꯊꯥꯀꯦ ꯍꯥꯏꯔꯒ ꯐ꯭ꯔꯣꯛꯀꯣ ꯐ꯭ꯔꯣꯛꯁꯨ ꯊꯂ
ꯍꯥꯏꯕꯅꯤꯀꯣ ꯑꯗꯨꯗꯤ
ꯍꯣꯏ
ꯑꯗꯨꯒ ꯅꯁꯤ ꯀꯔꯤ ꯀꯔꯤ ꯇꯧꯋꯦꯅ
ꯑꯗꯨꯗꯤ ꯅꯍꯥꯟ ꯄꯨꯡ ꯀꯦꯗ ꯎꯝ ꯀꯩꯁꯨꯛꯇꯣꯗꯦ ꯑꯗꯨꯒꯤ ꯗꯨꯀꯥꯟꯗꯥꯛ꯭ꯔꯥ ꯑꯗꯨꯒꯤ ꯑꯃꯨꯛꯀ ꯅꯈꯣꯏꯒꯤ ꯌꯨꯝꯗ ꯆꯠꯄ ꯑꯗꯨꯒꯤ ꯅꯈꯣꯏꯒꯤ ꯌꯨꯝꯗ ꯆꯠꯊꯥꯔꯦꯒꯀꯣ ꯑꯗꯨ ꯌꯨꯝꯗ ꯍꯜꯂꯛꯄꯅꯦꯕ ꯅꯪꯗꯤ
ꯑꯣ ꯁꯔꯦ
ꯅꯗꯤꯅꯨ ꯨꯇꯤ ꯆꯂꯀꯣ
ꯎꯝ ꯍꯣꯏ ꯀ꯭ꯂꯥꯁꯁꯨ ꯆꯠꯂꯦ ꯑꯗꯨꯒ ꯍꯥꯏꯗꯤ ꯑꯗꯨꯗꯤꯁꯨ ꯑꯗꯨꯗꯤꯁꯨ ꯆꯜꯂꯦ ꯑꯗꯨꯒ ꯍꯧꯖꯤꯟꯅ ꯂꯥꯛꯑꯗꯤ
ꯍ ꯑꯗꯨꯗꯤ ꯅꯪꯁꯨ ꯋꯥꯒꯤꯅꯤꯕ ꯋꯥꯒꯤꯅꯤꯃ
ꯍꯣꯏ ꯉꯁꯤꯗꯤ ꯋꯥꯔꯦ ꯊꯕꯛ ꯌꯥꯝ ꯆꯤꯜꯂꯦ ꯑꯗꯨꯅ ꯌꯥꯝꯅ ꯋꯥꯏꯑꯦ ꯃꯁꯤꯗꯣ
ꯑꯥ
ꯔꯁꯤ ꯊꯕ ꯌꯥꯝ ꯆꯤꯜꯂꯦ
ꯍꯌꯦꯡ ꯆꯒꯦꯔꯥ ꯎꯝ
ꯍꯥ
ꯍꯌꯦꯡꯗꯨꯗꯤꯤ ꯆꯠꯀꯦꯔꯥ ꯍꯌꯦꯡꯗꯤ
ꯍꯌꯦꯡ ꯁꯨ ꯇꯤꯜꯂꯤ ꯍꯣꯏ ꯍꯌꯦꯡ ꯁꯨ ꯇꯤꯜꯂꯤ ꯑꯩꯈꯣꯏꯗ ꯎꯝ ꯁꯟꯗꯦ ꯈꯛꯇ ꯁꯨꯇꯤꯅꯦ
ꯑꯣ ꯑꯣ
ꯍꯣꯏ ꯑꯗꯨꯗꯤ ꯅꯨꯃꯤꯠꯇꯨ ꯁꯨꯇꯤ ꯂꯩꯇꯦ ꯑꯩꯈꯣꯏꯗꯤ
ꯎꯝ
ꯎꯝ ꯑꯗꯨ ꯅꯣꯏ ꯅꯃꯜꯂꯕ꯭ꯔꯣ ꯁꯤꯅ ꯌꯨꯝꯗ
ꯍꯥ
ꯂꯣꯏꯅꯃꯛ ꯌꯨꯝꯗ ꯂꯥꯏꯕ꯭ꯔꯣ
ꯑꯣ ꯍꯣꯏ
ꯑꯣ
ꯑ ꯍꯧꯒꯤ ꯏꯆ ꯄ ꯃꯥ ꯃꯥꯒꯤ ꯑꯣ ꯃꯗꯤ ꯑꯣ ꯀꯤꯆꯟꯗ ꯂꯩꯑꯦ ꯑꯗꯨꯒꯤ ꯍꯥꯏꯦ ꯏꯆꯥꯅꯨꯄꯤꯒ ꯑꯩꯒꯤ ꯏꯃꯥ ꯏꯆ ꯅꯨꯨꯄꯤꯒ ꯃꯥꯒꯤ ꯃꯅꯕꯤꯗꯨꯣ
ꯎꯝ ꯍꯝ
ꯎ ꯑ ꯍꯥꯏꯦ ꯔꯨꯝꯒꯤ ꯃꯈꯥꯛꯇ ꯆꯥꯈ꯭ꯔꯦ ꯃꯈꯣꯏꯗꯨꯀꯣ ꯑꯩꯈꯣꯏꯒꯤ ꯂꯥꯁ ꯇꯥꯏꯝ ꯑꯩꯈꯣꯏꯅ ꯂꯥꯁ ꯇꯥꯏꯝ ꯂꯩꯕꯗꯣ ꯗꯥꯎꯟ ꯁꯥꯏꯠꯇ ꯑꯗꯨꯗꯥ ꯂꯩꯒꯅꯤꯕ ꯑꯗꯨꯒꯤ ꯃꯈꯣꯏꯗꯣ ꯃꯈꯣꯏꯒꯤ ꯀ꯭ꯂꯣꯠꯁꯀꯨꯝꯕꯀꯣ ꯃ ꯑꯗ ꯑꯦꯔꯦꯟꯖ ꯑꯣꯏ
ꯎꯝ ꯃꯈꯣꯏꯗꯣ ꯑꯗꯨꯗ ꯐꯥꯝꯃꯦꯀꯣ ꯎꯝ ꯑꯣ ꯑꯗꯨꯗꯤ ꯍ ꯃꯊꯥꯗꯨ ꯅꯔ ꯅꯪꯔ ꯑꯗꯨꯒ ꯅꯪꯒꯤ ꯃꯃꯥ ꯈꯛꯇꯗ
ꯑ ꯍꯣꯏ
ꯑꯣꯝ ꯎ ꯆꯠꯀꯨꯝꯕ ꯑꯗꯨꯒꯨꯝꯕꯗꯤ ꯂꯣꯏꯅꯃꯛ
ꯍꯣꯏ ꯆꯠꯠꯇꯨ ꯑꯃꯨ ꯍꯣꯏ
ꯑꯣ ꯃꯈꯥꯗ ꯃꯊꯥ ꯇꯥꯊꯣꯛꯑꯣꯀꯣ
ꯑ ꯍꯣꯏ
ꯍꯣꯏ ꯑꯗꯨ ꯐꯔꯦ ꯅꯠꯇ꯭ꯔꯗꯤ ꯎ ꯗꯤꯁꯇꯔꯕ ꯌꯥꯝ ꯗꯤꯁꯇꯔꯕ ꯇꯅꯦ
ꯑꯝ
ꯎꯝ ꯎꯝ ꯍꯧꯖꯤꯛꯟꯗ ꯅꯪꯗꯨꯣ ꯊꯕꯁꯨ ꯇꯣꯀꯣ ꯍꯧꯖꯤꯛ
ꯍꯣꯏ ꯇꯣꯗꯤ
ꯑ ꯑꯗꯨꯗꯤ ꯅ ꯇꯅꯅꯨꯡꯉꯔꯦꯦ
ꯍꯣꯏꯅ ꯍꯣꯏ
ꯅꯪ ꯖꯤꯟ ꯆꯞꯄ꯭ꯔꯣ
ꯗꯦꯈꯣꯏꯁꯨ ꯅꯦꯛꯁ ꯃꯥꯟꯊ ꯊꯦ ꯍꯥꯏꯔꯦ
ꯅꯦꯛꯁ ꯃꯟꯦ ꯑꯣꯒꯁꯀꯣ ꯑꯗꯨ ꯑꯣꯏꯔꯗꯤ ꯑꯩꯁꯨ ꯆꯠꯀꯅꯤ ꯑ ꯍꯣꯏ ꯂꯣꯏꯅ ꯑꯃ ꯆꯪꯁꯤꯀꯣ ꯑꯩꯒ ꯑ ꯅꯪꯒꯤ ꯏꯅꯥꯎꯅꯨꯄꯤꯒꯤ ꯐ꯭ꯔꯦꯟꯗꯨ ꯑꯗꯨꯒ ꯑꯩꯗꯤ ꯋꯦꯠ ꯂꯣꯁ ꯇꯧꯒꯦ ꯑꯗꯨꯒ ꯅꯨꯕꯥꯅꯤꯗꯨ ꯋꯦꯠ ꯒꯦꯟ ꯇꯧꯔꯒ ꯇꯧꯀꯣ
ꯎꯝ ꯍꯣꯏ
ꯍꯣꯏ ꯑꯔꯥ ꯑꯗꯨꯗꯤ
ꯍꯣꯏ
ꯑꯩꯈꯣꯏꯗꯨꯀꯣ
ꯎꯝ ꯎꯝ
ꯈꯔ ꯈꯔ ꯄꯩꯁꯥ ꯄꯥꯏꯈ꯭ꯔꯦ ꯑꯗꯨꯅꯦ ꯑꯁꯅ ꯁꯤꯗꯣ ꯀꯟꯇ꯭ꯔꯤꯕ꯭ꯌꯨꯠ ꯇꯧꯔꯒ ꯌꯦꯡꯉꯦ ꯎꯝ ꯉꯥ ꯆꯁꯦ ꯑꯗꯨ ꯃꯥꯏꯅꯗꯀꯣ ꯑꯩꯈꯣꯏꯗꯤ ꯊꯣꯔꯛꯑꯒ ꯍꯧꯖꯤꯛ ꯊꯨꯝꯃꯦ ꯍ ꯃꯏꯅꯤꯅ ꯃꯈꯥꯗ ꯆꯥꯔꯒ ꯊꯨꯝꯈ꯭ꯔꯦ ꯆꯥꯈ꯭ꯔꯦ ꯑꯗꯨꯒ ꯑꯩꯈꯣꯏꯁꯨ ꯕꯥꯆꯤꯟ ꯇꯧꯣꯔꯒ ꯑꯗꯨꯒ ꯂꯥꯛꯑꯦ ꯑꯗꯨꯃꯥꯏꯅ ꯍꯥꯏꯈ꯭ꯔꯦ
ꯑꯝ
ꯑꯍꯣꯕ ꯃꯁꯤꯁꯤꯠꯆꯒꯦ ꯍꯣꯏ ꯉꯁꯤ ꯑꯩꯈꯣꯏꯁꯨ ꯑꯍꯧꯕ ꯆꯥꯏꯌꯦ
ꯑ
ꯖꯀꯣ ꯑꯩꯒꯤ ꯐ꯭ꯔꯦꯟ ꯅꯀꯣ ꯪ ꯅꯪꯉꯣꯟꯗ ꯍꯥꯏ ꯌꯥꯝꯅ ꯑꯪ ꯉꯏꯈꯣ ꯀꯣ
ꯎꯝ ꯎꯝ
ꯃꯥꯅ ꯅꯪ ꯐ ꯌꯥꯝ ꯅꯪ ꯃꯅꯤꯄꯨꯔꯤ ꯌꯥꯝ ꯐꯩꯌꯦ ꯑꯗ ꯅꯉꯣꯟꯗ ꯋꯥꯔ ꯁꯥꯕꯗꯣ ꯌꯥꯝ ꯅꯨꯡꯉꯥꯏꯔꯦ ꯑꯗꯨꯃꯥꯏꯅ ꯍꯥꯏꯌꯦ ꯑꯈꯩꯗ ꯅꯪꯉꯣꯟꯗꯋꯥꯔꯁꯖ ꯑꯗꯨꯃꯥꯏꯅ ꯂꯥꯏꯌꯦ ꯑꯗꯨꯝꯅ ꯍꯥꯏꯌꯦ ꯃꯥꯅ
ꯑ ꯑꯗꯨꯗꯤ ꯐꯩꯌꯦ ꯑꯩꯁꯨ ꯃꯥꯕꯨ ꯋꯥꯔꯤ ꯁꯥꯕꯗꯨ ꯌꯥꯝ ꯂꯥꯏꯁꯨ ꯅꯨꯡꯉꯥꯏꯌꯦꯕ
ꯍꯣꯏ ꯃꯥꯅ ꯅꯪ ꯅꯪꯕꯨꯇ ꯍꯥꯏꯌꯦ ꯃꯥ ꯍꯣꯏ ꯑꯅ ꯍꯥꯏꯕꯤꯒꯦ ꯑꯗꯣ ꯅ ꯐ ꯎ
ꯎꯝ
ꯑꯗꯨꯗꯤ ꯅꯪ ꯍꯌꯦꯡ ꯑꯌꯨꯛꯇ ꯀꯣ ꯐꯨꯠꯕꯣꯜ ꯌꯦꯡꯒꯦꯔꯣ ꯑꯌꯨꯇꯥ ꯐꯨꯠꯕꯣꯜ ꯌꯦꯡꯒꯦꯔꯥ ꯀꯔꯤꯒꯤꯅꯣ
ꯏꯟꯇꯔꯦꯁ ꯂꯩꯇꯕ
ꯑꯌꯨꯛ ꯑꯌꯦꯛ ꯑꯌꯨꯛꯇꯗꯤ ꯑꯔꯖꯦꯟꯇꯅꯥꯒ ꯀꯦꯞꯕꯔ ꯔꯗꯅꯒ
ꯑ꯭ꯔ
ꯍ‌ꯌ‌ꯦꯡꯒꯤꯗꫭ
ꯎꯝ
ꯀꯩꯗꯧꯔꯤꯒ‌ꯦ
ꯍꯃ ꯀꯣꯏ ꯑꯗꯨꯗꯉꯥꯏꯅ ꯑꯣ ꯇꯒꯅꯅꯨꯡ ꯍꯥ ꯑ‌ꯦꯛꯁꯤꯟꯗ ꯍ
ꯃꯥꯒ ꯃꯃꯥ ꯂꯩꯕ꯭ꯔꫭ
ꯑꯗꯣ ꯍꯧꯖꯤ ꯇꯝꯒꯦꯔ
ꯑꯥ ꯃꯥꯁꯨ ꯈꯝꯕ꯭ꯔꯣ ꯅꯪꯅ ꯑꯗꯨꯃꯥꯏꯅ ꯀꯧꯋꯦ ꯑꯗꯨꯗꯤ ꯃꯉꯣꯟꯗꯁꯨ ꯍꯥꯏꯈ꯭ꯔꯦꯔꯣ ꯑꯣ ꯑꯥ ꯑꯥ
ꯍꯥꯏꯔꯕꯗꯤ ꯆꯦꯛꯀꯅꯤ ꯃꯥ
ꯃꯟꯅꯅꯦ ꯃꯗꯨꯅꯦ ꯑꯗ ꯑ ꯑꯩꯁꯨ ꯇꯧꯋꯦ ꯑꯗꯨꯝ ꯍꯥꯏꯈ꯭ꯔꯗꯤ ꯃꯥ ꯂꯥꯏꯔꯤꯛ ꯄꯥꯏꯔ ꯂꯥꯏꯔꯤꯛꯁꯨ ꯄꯥꯗꯦ ꯑꯗꯨꯝ ꯃꯋꯥꯔꯤ ꯁꯐꯝ ꯑꯗꯨꯝꯃꯥꯏ ꯍꯥꯏꯒꯅꯨꯀꫭ ꯑꯩꯉꫭꯟꯗꯥ ꯑꯆꯥ ꯍꯣꯏ ꯃꯈꯣꯏꯅ ꯈꯟꯉꯥꯗꯤ ꯑꯩꯗꯤ ꯂꯣꯏꯔꯦ
ꯎꯝ ꯍꯥꯏꯔꫭꯏ
ꯏꯁꯄꯦꯁꯦꯜꯂꯤ ꯑꯒꯤ ꯏꯆꯦ ꯑꯒꯤ ꯏꯆꯦꯅꯤ ꯏꯁꯄꯦꯁꯦꯜꯂꯤ ꯃꯥꯅ ꯃꯅ ꯈꯪꯉꯁꯨ ꯑꯗꯥꯏꯗꯥ ꯂꯣꯏꯔꯦ ꯅꯪꯗꯨ ꯍꯧꯖꯤꯛ ꯀꯣꯟ ꯑꯈꫭꯏ ꯍꯥꯏꯗꯤ ꯍꯧꯖꯤꯛꯇꯣ ꯌꯥꯝꯅ ꯋꯥꯔ‌ꯦꯕꯀꯣ ꯃꯄꯥꯟꯗ ꯊꯣꯛꯂꯒ ꯑꯩꯈꯣꯏꯒꯤ ꯇꯦꯔꯦꯁꯇ ꯐ꯭ꯔꯦꯁ ꯑꯦꯌꯥꯔꯗꯣ ꯈꯔ ꯇꯥꯏꯀꯦ ꯑꯗꯨꯝꯅ ꯂꯥꯛꯑꯦ
ꯑꯣ ꯁꯥꯏꯀꯣ ꯑꯗꯨꯗꯗꯤ
ꯍꯣꯏ ꯁꯤꯗꯗꯤ ꯁꯥꯏꯌ‌ꯦ ꯔꯨꯝꯗ ꯂꯩꯕꯗꯤ ꯌꯥꯝꯅ ꯁꯥꯏ ꯑꯗꯨꯅꯦ ꯍꯣꯏ ꯑꯗꯨꯅ ꯃꯄꯜꯗ ꯊꯣꯔꯛꯒ ꯑꯗꯨ ꯍꯧꯖꯤꯛꯇꯨ ꯌꯥꯝꯅ ꯏꯪꯉꯦ ꯑꯗꯨꯅꯦ ꯃ ꯃꯄꯜꯗ ꯊꯣꯔꯛꯑꯒ ꯂꯩ ꯑꯗꯨ ꯑꯣꯏꯔꯁꯨ ꯃꯥꯄꯜꯗ ꯊꯥꯔꯁꯨ ꯍꫭꯁ
ꯍꯣꯏ ꯑꯗꯨꯔꯁꯨ ꯃꯄꯜꯗꯁꯨ ꯊꯣꯔꯁꯨ ꯃꯣꯁꯀꯤꯇꯣꯒꯨꯝꯕꯗꯣ ꯌꯥꯝ ꯂꯩꯌꯦ
ꯎꯝ ꯑꯗꯨꯗꯤ ꯇꯜꯂꯦꯀꯣ ꯑꯗꯨꯗꯤ ꯇꯧꯗꫭꯏꯁ‌ꯦ
ꯍꯣꯏ ꯅꯪꯒ ꯌꯥꯡ
ꯑꯁꯤꯗꯗꯤ ꯃꯣꯁꯀꯤꯇꯣ ꯒꯨꯝꯕ ꯀꯥꯡ ꯒꯝꯕ ꯌꯥꯝ ꯂꯩꯇꯦꯕ
ꯑꯣ ꯅꯨꯉꯥꯏꯇ‌ꯦ ꯍ‌ꯦ
ꯍꯣꯏ
ꯅꯪ ꯍꯧꯖꯤꯛꯀꯨꯝꯕ ꯀꯔꯤ ꯀꯔꯤ ꯃꯨꯚ ꯌꯦꯡꯉꯦ ꯎꯝ
ꯊꯗꯤ ꯈꯇꯥ ꯍꯒ
ꯑꯣ ꯃꯅꯤꯄꯨꯔꯤꯒꯤꯗꯨ ꯌꯦꯟꯗꯦ
ꯍꯣꯏ ꯌ‌ꯦꯟꯗ‌ꯦ
ꯎꯝ ꯑꯩꯖꯨ ꯎ‌ ꯑꯥ ꯌꯦꯡꯉꯦ ꯍꯣꯏ ꯌꯦꯡꯉꯦ ꯍꯥꯏꯗꯤ ꯐꯖꯕ ꯑꯗꯨꯒ ꯍꯧꯨꯖꯤꯛ ꯍꯧꯨꯖꯤꯛꯅ ꯔꯤꯂꯤꯁ ꯇ ꯄꯥꯛꯀꯣꯀꯣ
ꯎꯝ ꯎꯝ ꯐꯖꯥꯕ꯭ꯔ
ꯍꯣꯏ ꯌꯥꯝ ꯐꯖꯩ ꯑꯗꯨꯒꯨꯝꯕꯗꯣ ꯑꯗꯨꯒ ꯑꯁ ꯉꯁꯤ ꯍꯧꯖꯤꯛꯀꯥꯟꯗꯣ ꯑꯩꯗꯤ ꯁꯨꯇꯤ ꯂꯩꯔꯗꯤ ꯌꯨꯝꯗ ꯍꯥꯏꯅꯗꯣ ꯄꯨꯔꯛꯈꯤꯅꯤ ꯗ ꯍꯥꯏꯅ ꯍꯏ ꯑꯁꯤꯗꯗꯤꯀꯣ ꯌꯥꯝꯅ ꯆꯤꯛ ꯎꯑꯦ ꯀꯤ ꯖꯤ ꯑꯃꯗꯣ ꯌꯥꯡꯈꯩ ꯈ ꯇꯥꯅꯤꯌꯦ ꯑꯗꯨꯅ ꯑꯗꯣ ꯑꯁꯤꯗ ꯑꯗꯨ ꯌꯥꯝ ꯍꯥꯎꯋꯦꯀꯣ ꯑꯗꯨꯅꯦ ꯍꯧꯖꯤꯛ ꯏꯀꯥꯟꯗꯣ ꯁꯨꯛꯇꯤ ꯂꯩꯔꯗꯤ ꯌꯨꯝꯗ ꯌꯥꯝ ꯄꯣꯛꯈꯤꯅꯤ
ꯎꯝ ꯈꯔꯤ
ꯐꯥꯏꯅꯜ
ꯑꯣ ꯑꯣ ꯑꯣ
ꯆꯦꯗꯀꯤꯖꯃꯥꯗꯣ ꯌꯥ ꯈꯔꯄꯅꯤꯔ
ꯎꯝ ꯑꯗꯨꯗꯤ ꯌꯥꯝ ꯐꯔꯦ ꯅꯅꯥꯈꯣ
ꯑꯗꯨꯅꯦ ꯑꯗꯣ ꯌꯥꯝ ꯍꯥꯎꯋꯦ
ꯑ ꯑꯁꯤꯁꯨ ꯆꯅꯤ ꯃ
ꯑꯣ
ꯎꯝ
ꯃꯤ ꯃꯤ ꯑꯁꯤꯗ ꯆꯠꯄ ꯌꯨꯝꯗ ꯂꯥꯛꯄ ꯑꯗꯨꯒꯨꯝꯕꯗ ꯈꯟꯗꯦꯀꯣ
ꯎꯝ ꯈꯪꯗꯦ
ꯎ ꯂꯩꯔꯦꯗꯤ ꯑꯩꯅ ꯚꯕꯥꯏ ꯇꯧꯔꯒ ꯅꯪꯉꯣꯟꯗꯁꯨ ꯊꯥꯕꯤꯁꯨ ꯌꯥꯏꯀꯣ
ꯎꯝ
ꯂꯩꯔꯗꯤ ꯃꯤ ꯂꯩꯔꯗꯤ ꯍꯥꯏꯌꯨꯀꯣ
ꯍꯣꯏ ꯁꯣꯏꯅ ꯍꯥꯏꯕꯤꯒꯦ
ꯍꯣꯏ
ꯎꯝ ꯅꯈꯣꯏꯔ ꯆꯥꯒꯦꯔꯥ ꯍꯧꯖꯤꯛ ꯑꯣ
ꯅꯠꯇ ꯑꯩꯈꯣꯏꯗ ꯍꯧꯖꯤꯛ ꯅꯥꯊꯨꯝꯒꯤꯅꯤ ꯌꯦꯟꯁꯥꯡꯗ
ꯊꯨꯡꯒꯦꯔꯥ ꯅꯪꯒꯤ ꯏꯃꯥꯟꯅꯨꯕꯤ ꯑꯩꯈꯣꯏꯅ
ꯍꯣꯏ ꯑꯩꯒꯤ ꯏꯃꯥꯟꯅꯨꯕꯤ ꯈ ꯑꯣꯏꯅ ꯆꯠꯈ꯭ꯔꯣꯏ ꯒ ꯑꯗꯨꯝ ꯅꯅꯥꯆꯥ ꯈ ꯑꯃꯈꯗ ꯑꯣꯏꯅ
ꯑꯗꯨ ꯑꯩꯈꯣꯏꯒꯤ ꯏꯆꯥ ꯅꯨꯨꯄꯤ ꯑꯃꯜꯂꯕꯗꯨ ꯑꯗꯨꯗ ꯅꯪꯒꯤ ꯐꯃꯤꯝꯕ ꯑꯗꯨ
ꯑꯥ
ꯃ ꯃꯗꯨ
ꯎꯝ
ꯐꯣꯟ ꯄꯌꯦ
ꯀꯅꯥ
ꯑꯁ ꯅꯪꯒꯤ ꯍꯣꯁꯇꯦꯜ ꯕꯥ ꯂꯩꯕꯗꯨ ꯑꯩꯈꯣꯏꯒꯤ ꯈꯖꯟ ꯑꯃ
ꯑ ꯑ ꯍꯣꯏ ꯍꯣꯏ ꯃꯁꯨ ꯐ ꯐꯔ ꯄꯝ ꯐꯥꯎꯋꯦ ꯎꯝ ꯑꯗꯨꯗ ꯌꯦꯃꯅꯦ ꯃ ꯑꯗꯨ